ꯍꯂꯣ ꯑꯧ ꯀꯩꯗꯧ ꯁꯨꯝ ꯂꯩꯔꯤꯗ꯫
ꯀꯩ ꯍꯥꯏꯕ꯫
ꯁꯨꯝ ꯂꯩꯔꯤꯗ ꯅꯪꯗꯤ꯫
ꯑꯩꯗꯤ ꯂꯦꯞꯔ ꯂꯩꯌꯦ꯫
ꯑꯠꯁꯥ ꯀꯅꯥ ꯀꯅꯥ ꯂꯩꯒꯦ꯫
ꯏꯊꯟꯇ ꯂꯩꯌꯦ꯫
ꯑꯣ꯫
ꯅꯪꯗꯤ꯫
ꯑꯩꯁꯨ ꯏꯊꯟꯗ ꯂꯩꯗ꯫ ꯅꯨꯡꯉꯥꯏꯕ꯭ꯔꯣ ꯅꯊꯟꯗ꯫ ꯑꯣ ꯑꯠꯁꯥ꯫
ꯅꯪꯗꯤ꯫
ꯑꯩꯁꯨ ꯋꯥꯏꯗ꯫
ꯎꯝ꯫ ꯀꯔꯤ ꯀꯔꯤ ꯊꯕꯛ ꯇꯧꯔꯤꯅꯣ ꯅꯣꯏꯗꯤ꯫
ꯑꯁ ꯊꯕꯛꯁꯨ ꯂꯩꯇꯦꯗ꯫
ꯑꯣ꯫
ꯁꯨꯝ ꯌꯨꯝꯗ ꯂꯩ꯫
ꯑꯣ꯫
ꯎꯝ꯫
ꯐꯩꯌꯦ ꯌꯨꯝꯗ ꯂꯩꯕꯅ꯫
ꯀꯩ ꯍꯥꯏꯕ ꯑꯥ ꯑꯩꯗꯤ ꯌꯨꯝꯗ ꯅꯠꯇꯦ
ꯑꯣ ꯀꯩ ꯊꯕꯛ ꯇꯧꯔꯤꯅꯣ ꯑꯗꯨꯗꯤ
ꯑꯩꯔꯣ ꯑꯗꯨꯝ ꯂꯩꯌꯦ ꯀꯩꯁꯨ ꯀꯩꯁꯨ ꯊꯕꯛ ꯇꯧꯗꯦ ꯅꯪꯗꯤ
ꯊꯕꯛ ꯊꯕꯛ ꯊꯕꯛ ꯇꯧꯗꯤꯗꯥꯏꯀꯣ ꯑꯗꯣ ꯒꯣꯜ ꯆꯟꯅꯤꯌꯦ ꯏꯪꯂꯦꯟꯅ
ꯍꯥꯥ ꯅꯪꯒꯤ ꯈꯣꯟꯖꯦꯜ ꯐꯖꯅ ꯇꯥꯗꯦ ꯍꯣꯏ ꯌꯦꯡꯉꯦ ꯑꯗꯨ ꯑꯝ ꯃꯔꯛ ꯃꯔꯛꯇꯅꯦ ꯌꯦꯡꯕꯗꯣ
ꯑꯣ ꯀꯩ ꯐꯦꯟꯁꯅꯣ ꯔꯣꯅꯥꯜ ꯔꯣꯅꯥꯜꯗꯣꯒꯤ ꯐꯦꯟꯁꯔꯣ ꯔꯣꯅꯥꯜꯗꯣꯒꯤ ꯃꯦꯁꯤꯒꯤ ꯑꯠꯁꯥ
ꯑꯥ
ꯅꯪꯗꯤ
ꯑꯩꯗꯤ ꯅꯦꯒꯥꯏꯔꯅꯤꯗ
ꯎꯝ ꯐꯩꯌꯦ ꯐꯩꯌꯦ
ꯅꯣꯏ ꯈꯨꯟꯗ ꯂꯩꯕ ꯅꯨꯡꯉꯥꯏꯕ꯭ꯔꯣ
ꯑꯥ
ꯎꯝ
ꯑꯣ ꯌꯥꯝ ꯁꯥꯕꯒꯤ ꯑꯁ ꯌꯥꯗ꯭ꯔꯦ
ꯑꯩꯈꯣꯏꯗꯁꯨ ꯌꯥꯝ ꯁꯥꯏꯌꯦ
ꯅꯨꯡꯉꯥꯏꯔꯤꯕ꯭ꯔꯣ
ꯅꯪ ꯅꯪ ꯑꯥ ꯅꯪ ꯀꯣꯂꯦꯖꯔꯣ ꯑꯗꯣ ꯅꯠꯇ꯭ꯔꯒ
ꯁ꯭ꯀꯨꯜꯅꯦ
ꯑꯥ
ꯁ꯭ꯀꯨꯜꯅꯦ ꯁ꯭ꯀꯨꯜ ꯀꯥꯔꯤꯅꯦ
ꯁ꯭ꯀꯨꯜ ꯀꯥꯔꯤꯌꯦ ꯀ꯭ꯂꯥꯁꯗꯤ
ꯎꯝ ꯍꯨꯝ ꯍꯨꯝ
ꯑꯣ ꯍꯣ ꯍꯣ
ꯅꯪꯗꯤ ꯅꯆꯤꯟ ꯅꯅꯥꯎ ꯀꯌꯥꯅꯣ
ꯑꯥ ꯐꯣꯔ ꯃꯔꯤ
ꯑꯣ ꯑꯣ ꯅꯨꯄꯥ ꯀꯌꯥ ꯅꯨꯄꯤ ꯀꯌꯥ
ꯅꯨꯄꯤ ꯑꯅꯤ ꯑꯠꯁꯥ ꯅꯨꯄꯤ ꯑꯅꯤ ꯅꯨꯄꯥ ꯑꯅꯤ
ꯐꯩꯌꯦ ꯐꯩꯌꯦ
ꯅꯪꯗꯤ
ꯑꯩ ꯇꯔꯨꯛꯅꯦ ꯅꯨꯄꯤ ꯃꯉꯥ ꯅꯨꯄꯤ ꯃꯉꯥ ꯅꯨꯄꯥ ꯑꯃ
ꯀꯣꯐ ꯅꯨꯄꯥ ꯑꯃ
ꯍꯣꯏ
ꯌꯥꯏꯗ
ꯌꯥꯏꯗ ꯑꯗꯨ
ꯉꯥꯛ ꯄ꯭ꯔꯣ
ꯑꯣ ꯑꯣ ꯅꯨꯄꯥ ꯑꯃꯈꯛꯇꯅꯤ ꯍꯥꯏꯕꯒꯤ ꯍꯥꯏꯕꯒꯤ ꯉꯥꯛ
ꯑꯣ
ꯎꯝ ꯀꯔꯤ ꯀꯔꯤ ꯍꯤꯟꯖꯥꯡ ꯆꯥꯔꯒꯦ ꯑꯌꯨꯛꯇꯤ
ꯑꯥ ꯊꯥꯎ ꯆꯥꯏ ꯅꯪꯗꯤ
ꯑꯩꯗꯤ ꯑꯥ ꯍꯋꯥꯏ ꯑꯁꯥꯡꯕꯗꯣ
ꯑꯍꯥ
ꯍꯋꯥꯏ ꯑꯁꯥꯡꯕꯗꯣ ꯑꯗꯨ ꯆꯥꯏꯌꯦ
ꯆꯥ
ꯍꯋꯥꯏ ꯑꯁꯪꯕ ꯆꯥꯏꯌꯦ
ꯍꯥꯎꯕ꯭ꯔꯥ ꯑꯗꯣ
ꯎꯝ ꯍꯥꯎꯋꯦ
ꯌꯥꯝ ꯆꯔꯥꯕꯣ
ꯌꯥꯝ ꯌꯥꯝ ꯆꯥꯈ꯭ꯔꯦ
ꯅꯣꯡ ꯆꯨꯒꯦ ꯇꯧꯗ꯭ꯔꯣ ꯅꯣꯏ ꯈꯨꯟꯗꯅꯤ
ꯇꯧꯗꯤꯔ ꯅꯨꯡꯁꯥ
ꯎꯝ ꯑꯁ ꯑꯩꯈꯣꯏ ꯑꯣ ꯑꯩꯈꯣꯏꯗꯗꯤ ꯅꯣꯡꯗꯣ ꯆꯨꯗꯤ ꯆꯨꯋꯦ ꯑꯗꯣ ꯌꯥꯝ ꯆꯨꯗꯦ ꯇꯣꯏꯕ ꯌꯥꯝ ꯁꯥꯏꯌꯦ
ꯑꯥ
ꯑꯗꯣ ꯍꯧꯖꯤꯛꯇꯤ ꯅꯣꯡꯗꯣ ꯃꯝꯃꯦ
ꯑꯛꯁꯥ
ꯑꯗꯨꯝ ꯃꯝ ꯃꯝꯔꯒꯀꯣ ꯆꯨꯔꯛꯇꯕꯀꯣ ꯅꯣꯡꯗꯣ ꯑꯗꯨꯃꯥꯏꯅ ꯇꯧꯕ ꯇꯟꯃ
ꯑꯁ ꯂꯣꯅꯥ ꯂꯨꯅ ꯄꯥꯏꯍꯦ
ꯑꯁ ꯀꯩꯅꯣ ꯅꯣꯡ ꯅꯣꯡ ꯆꯨꯒꯦ ꯇꯧꯔꯁꯨꯒ ꯑꯁ ꯌꯥꯝ ꯁꯥꯏꯌꯦꯕ
ꯑꯥ
ꯑꯗꯨꯒꯤ
ꯌꯥꯔꯦ ꯇꯨꯝ ꯇꯨꯝ ꯇꯃꯤ ꯌꯥꯔꯦ
ꯎꯝ ꯑꯩꯈ‌ꯣꯏꯁꯨꯅꯦ ꯑꯩꯁꯦ ꯅꯨꯡꯊꯤꯟꯗ ꯅꯨꯡꯊꯤꯟꯗ ꯇꯨꯝꯔꯒ ꯑꯁ ꯑꯃꯨꯛ ꯍꯧꯒꯠꯄ ꯃꯇꯝꯗ ꯌꯥꯝ ꯁꯥꯕ
ꯑꯥ
ꯑꯗꯨꯒꯤ
ꯀꯩꯗꯧꯔꯤꯒ‌ꯦ ꯍꯧꯖꯤꯛꯇꯤ ꯀ‌ꯦꯗꯧꯔꯤꯅꯣ
ꯂꯦꯞꯔꯒ ꯂꯩꯌꯦ
ꯐꯝꯃꯨꯗ ꯂ‌ꯦꯞꯀꯅꯨꯗ
ꯑ ꯐ ꯅꯨꯡꯉꯥꯏ ꯃꯅꯨꯡꯗ ꯃꯤ ꯃꯤ ꯌꯥꯝ ꯂꯩꯍꯧꯕꯀꯣ ꯑꯗꯨꯒꯤ
ꯑꯥ
ꯆꯪꯕ ꯌꯥꯗꯕ
ꯑꯩꯈꯣꯏ ꯂꯩꯕ ꯃꯅꯥꯛꯇ ꯃꯤ ꯌꯥꯝꯃꯦꯕ ꯑꯗꯨꯒꯤ
ꯑꯆꯥ ꯑꯆꯥ ꯑ ꯍꯧꯖꯤꯛ ꯌꯥꯗ‌ꯦꯗ
ꯎꯝ
ꯀꯩꯅꯣ
ꯑ ꯑꯩꯀꯣꯏ ꯈꯨꯟꯗ ꯅꯠꯇꯦ
ꯈꯨꯟꯗ ꯅꯠꯇꯦ ꯅꯪ
ꯍꯣꯏ
ꯑ ꯑꯗꯨꯗꯤ ꯒꯥꯔꯤ ꯃꯈꯣꯜ ꯒꯨꯝꯕ ꯇꯥꯏ
ꯑꯧ ꯒꯥꯔꯤ ꯁꯣꯔꯣꯛ ꯃꯅꯥꯛꯇ ꯂꯦꯞꯕ ꯂꯩꯕꯀꯣ ꯑꯗꯨꯝ
ꯑꯆꯥ ꯑ‌ꯣ
ꯑꯠꯆꯥ ꯆꯥ ꯆꯥ
ꯂꯥꯏꯠ ꯂꯛꯄ꯭ꯔꯣ
ꯂꯛꯑꯦ ꯍꯣꯏ
ꯑꯁ ꯑꯩꯈꯣꯏ ꯈꯨꯟꯗꯗꯤ ꯂꯥꯛꯁꯨ ꯂꯥꯛ ꯑꯌꯨꯛ ꯅꯣꯡ ꯆꯨꯕꯒꯤ ꯅꯣꯡ ꯆꯨꯕꯒꯤ
ꯎꯝ
ꯎꯝ ꯅꯣꯏ ꯅꯣꯏ ꯈꯨꯟꯗꯁꯨ ꯀꯩꯅꯣ ꯎꯝ ꯅꯣꯡ ꯆꯨꯔꯗꯤ ꯃꯩ ꯂꯥꯛꯇꯕ꯭ꯔꯣ
ꯑꯣ
ꯎꯝ
ꯑꯩꯈꯣꯏ ꯏꯅꯥꯎ ꯎꯄꯥꯅꯤ
ꯎꯝ ꯑꯩꯈꯣꯏ ꯈꯨꯟꯗꯁꯨ ꯑꯗꯨꯃꯥꯏꯅ ꯇꯧꯋꯤ ꯅꯣꯡ ꯈꯤꯇꯪꯕꯨ ꯆꯨꯔꯗꯤꯀꯣ ꯃꯩ ꯑꯗꯨꯝ ꯃꯨꯠꯂꯦ ꯃꯨꯠꯂꯦꯕ
ꯃꯤ ꯌꯥꯝ ꯂꯩꯕ ꯃꯥꯜꯂꯦꯀꯣ
ꯑꯩꯔꯣ
ꯍꯣꯏ
ꯃꯤ ꯌꯥꯝꯗꯦꯗ ꯏꯃꯥꯟꯅꯕ ꯂꯥꯛꯄꯅꯤ
ꯎꯝ ꯎꯝ
ꯄꯋꯔ ꯚꯦꯡ ꯄꯤꯌꯣ ꯍꯥꯏꯌꯦ
ꯎꯝ
ꯑꯗꯨꯗꯤ ꯂꯥꯏꯗꯕꯅꯤ
ꯎꯝ
ꯑꯥꯗꯣꯗꯤ ꯅꯪꯒꯤ ꯄꯦꯔꯦꯟꯁꯁꯦ ꯀꯔꯤ ꯊꯕꯛ ꯇꯧꯔꯤꯅꯣ ꯃꯧꯒꯤ ꯇꯥꯕ꯭ꯔꯣ ꯑ
ꯏꯃꯥ ꯏꯄꯥꯔꯣ ꯑꯁ ꯊꯕꯛ ꯁꯨꯗꯦꯗ ꯑꯗꯨꯝ ꯂꯩꯌꯦ ꯌꯨꯝꯗ ꯊꯕꯛ ꯁꯨꯗꯦ ꯑꯗꯨꯝ ꯂꯩꯌꯦ
ꯈꯨꯟꯗ ꯑꯗꯨꯝ ꯂꯩꯌꯦ
ꯑꯆꯥ ꯑꯆꯥ
ꯍꯝ ꯍꯝ
ꯍꯥꯏ ꯑ ꯏꯄꯥꯅ ꯑꯦꯂꯦꯛꯇ꯭ꯔꯤꯛ ꯀꯤ ꯊꯕꯛ ꯆꯠꯄ ꯑꯥ ꯑꯥ ꯃꯥꯗꯤ ꯑꯗꯨꯝ ꯂꯩꯕꯅꯤꯗ ꯌꯨꯝꯗ
ꯑ
ꯑ ꯑꯗꯨꯗꯤ ꯍꯔꯩꯟꯒ ꯇꯧꯔꯛꯇꯣ
ꯎꯝ
ꯑ ꯊꯝꯈ꯭ꯔꯥꯒꯦ
ꯍꯣꯏ ꯍꯣꯏ
ꯑ